ꯍꯜꯂꯣ ꯇꯥꯏꯌꯦ
ꯇꯕ꯭ꯔꯣ
ꯍꯣꯏ ꯅꯨꯡꯉꯥꯏꯔꯤꯕ꯭ꯔꯣ
ꯅꯨꯡꯉꯥꯏꯌꯦ ꯑꯩꯒꯤꯗꯣ ꯈꯔ ꯑꯦꯔꯔ ꯑꯦꯔꯔ ꯂꯥꯛꯄ ꯐꯝꯔꯒ ꯂꯩꯌꯦꯦ ꯐꯝꯔꯒ ꯂꯩꯌꯦꯦ
ꯃꯌꯥꯡ ꯅꯨ ꯕꯥꯔꯗ
ꯃꯥꯗꯣ ꯂꯥꯛꯑꯣ ꯍꯥꯏꯕꯗ ꯃꯥꯅ ꯂꯥꯛꯅꯤꯡꯗꯕ
ꯅꯪ ꯂꯥꯛꯑꯣ ꯅꯍ ꯍꯥꯏꯗꯤ ꯍꯥꯏꯕꯤꯈ꯭ꯔꯕ꯭ꯔꯥ
ꯍꯣꯏ ꯑꯩ ꯑꯗꯨꯝ ꯉꯥꯏꯕꯅꯦꯕ ꯂꯥꯛꯇꯦ ꯑꯁ ꯒ꯭ꯌꯥꯁꯀꯤ ꯃꯅꯝꯗꯣ ꯌꯥꯝ ꯅꯝꯃꯦ ꯌꯥꯗ꯭ꯔꯦ ꯀꯣꯛ ꯁꯥꯏ ꯌꯥꯝ ꯂꯦꯛ ꯑꯣꯏꯕ ꯃꯥꯜꯂꯦ ꯌꯥꯝ ꯂꯦꯛ ꯇꯥꯎꯕ ꯃꯥꯜꯂꯦ ꯇꯥꯕꯔꯣ ꯇꯥꯕ꯭ꯔꯣ ꯍꯦꯂꯣ ꯍꯦꯂꯣ ꯇ ꯍꯜꯂꯣ ꯆ ꯀ꯭ꯔꯤ ꯍꯔꯣ